ꯌꯥꯔ ꯍꯥꯏꯕ ꯑꯗꯨꯏ ꯆꯦꯛꯇꯨ ꯂꯣꯏꯔꯗꯤ ꯌꯥꯔꯛꯀꯅꯤꯕ ꯃꯥ ꯍꯉ ꯂꯩꯔꯔꯕꯅꯦꯕ ꯑꯗꯨꯕꯨ ꯑꯣꯏꯔꯦ ꯑꯗꯨꯒ ꯀꯥꯏꯒꯔꯦ ꯑꯔꯤꯕꯒꯤ ꯋꯥꯔꯤꯗ
ꯑꯔꯤꯕꯔꯤꯕꯤ ꯅꯪꯉꯣꯟꯗ ꯍꯥꯏꯕꯤ ꯈꯣꯠꯄꯤ ꯀꯅꯥꯒ ꯊꯨꯡꯅꯅꯤ ꯈꯣꯠꯅꯤ ꯏꯁ
ꯑꯁ ꯑꯩꯩꯅ ꯅꯋꯥ ꯂꯧꯈꯤꯗ꯭ꯔꯦꯗ ꯑꯗꯨ ꯔꯦꯂꯤꯁꯇꯦꯁꯟ ꯃꯇꯥꯡꯗ ꯃꯥꯁꯨ ꯅꯞꯁꯜꯂꯛꯑꯦꯕꯀꯣ ꯐꯁꯂꯦ ꯈꯣꯁꯂꯦ ꯑꯃꯥ ꯍꯥꯏꯇꯥꯦ ꯇꯧꯕꯤꯔꯤ ꯑꯔꯤꯕ ꯑꯅꯤꯗꯣ ꯍꯛ ꯏꯦꯝ ꯑꯔꯤꯕꯕꯤ ꯑꯃ ꯑꯄꯪꯗꯣ ꯄꯨꯔꯥ ꯐꯪꯉ ꯐꯪꯉꯦ ꯑꯗꯨ ꯐꯪꯁꯨ ꯐꯠꯇꯦ
ꯐꯠꯇꯕ ꯄꯪꯉꯁꯨ ꯐꯠꯇꯦ ꯍꯥꯏꯕ
ꯐꯠꯇꯦ ꯐꯠꯇꯦ
ꯑꯗꯣ ꯑꯩꯅ ꯍꯥꯏꯕꯗꯣ ꯑꯉꯥꯡ ꯃꯆꯥꯁꯨ ꯅꯠꯇ꯭ꯔꯦ ꯃꯣꯏꯗꯣ ꯁꯝ ꯁꯝ ꯍꯥꯏꯥꯟꯅ ꯂꯨꯄꯥ ꯐꯪꯗ꯭ꯔꯦ ꯍꯥꯏꯁꯨ ꯇꯥꯛꯆꯔꯕꯅꯦꯕ
ꯃꯥꯅꯦ ꯇꯥꯛꯇꯤ ꯇꯥꯛꯏꯅꯦ ꯏꯕꯦꯝꯃ ꯑꯕꯤꯗꯣ ꯈꯪꯕ꯭ꯔꯥ ꯑꯩꯅ ꯈꯪꯅꯔꯤꯛ ꯅꯨꯄꯥꯁꯤ ꯅꯪꯒꯤ ꯅꯨꯄꯥꯗꯤ ꯀꯩ ꯇꯧꯔꯤ ꯍꯧꯖꯤꯛ ꯅꯪ ꯀꯦ ꯇꯕꯅ ꯑꯗꯨꯃꯥꯏꯅ ꯌꯦꯡꯁꯤꯜꯂ ꯍꯥꯏꯕ ꯈꯪꯉꯕ ꯃꯣꯏ ꯃꯊꯧꯧꯔꯣ ꯍꯥꯏꯕ ꯃꯥꯏ ꯃ ꯊꯧꯔꯥ ꯍꯥꯏꯕ ꯑꯩꯅ ꯍꯥꯏ
ꯑ ꯂꯦꯝꯖꯗꯗꯤ ꯀꯣꯏꯕꯦꯝꯃ ꯂꯦꯝꯖꯗꯗꯤ ꯈꯨꯏ ꯂꯦꯝꯗꯕꯅꯤ ꯄꯨꯔꯥ ꯀꯩꯅꯣꯝꯅꯤ ꯃꯣꯏ ꯂꯋꯥꯏꯔ ꯂꯋꯥꯏꯔ ꯁꯦꯡꯕꯅꯤ ꯃꯣꯏꯅ ꯏꯃꯤꯗꯨꯒ ꯂꯩꯔꯁꯤꯦ ꯀꯩꯗꯧ ꯂꯩꯔꯤꯅꯣ ꯈꯪꯗꯦ
ꯁ꯭ꯋꯥꯏꯗ ꯂꯩꯅꯤꯡꯕꯒꯤ ꯑꯇꯩ ꯃꯐꯝꯗꯗꯤ ꯂꯣꯏꯅꯃꯛꯅꯉꯕꯅꯤꯅ ꯃꯥꯅꯤ ꯀꯩꯅꯣ
ꯃꯃꯥꯒ ꯃꯃꯥꯁꯤꯒꯗꯣ ꯑꯝꯇ ꯅꯤꯡꯁꯤꯡꯗ꯭ꯔꯕ ꯈꯪꯗ꯭ꯔꯦ ꯃꯣꯏꯗꯤ ꯂꯤꯔꯛꯑꯕꯅꯤꯅꯅꯦ ꯛ ꯂꯥꯛꯄꯒꯗꯣ ꯍꯟꯕ ꯑꯌꯨꯛ ꯉꯟꯇꯥꯗꯒꯅꯦ ꯃꯊꯟꯗꯒ ꯍꯥꯏꯊꯔꯒ ꯊ ꯊꯦꯡꯅꯒ ꯍꯥꯏꯒꯠꯂꯛꯦ ꯉꯝꯃꯦ ꯍꯥꯏꯕꯅ
ꯑꯁ ꯀꯤꯕꯨ ꯀꯤꯗꯦꯅꯦ ꯑꯗꯨꯅ ꯑꯩꯁꯦ
ꯍꯥꯏꯗꯦꯗꯥ ꯃꯣꯏꯁꯦ ꯑꯐꯕ ꯃꯤ ꯑꯗꯨ ꯅꯠꯇꯦ ꯑꯁ ꯏꯕꯦꯝꯃ ꯑꯥꯔꯗꯨꯒꯤ ꯋꯥꯔꯤ ꯐꯖꯕ ꯑꯨ ꯂꯩ ꯏꯕꯦꯝꯃ ꯑꯥꯔꯗꯨ ꯑꯗꯨꯅꯅꯦ ꯃꯥꯒꯤ ꯊꯥꯏꯅ ꯀꯧꯅꯔꯝꯕ ꯃꯤꯗꯣ ꯇꯣꯛꯅꯔꯕ ꯑꯗꯨꯒꯥ ꯃꯥꯅ ꯇꯣꯛꯅꯔꯀꯥꯟꯗ ꯋꯥꯔꯤ ꯂꯤꯕꯗ ꯁꯨꯝ ꯌꯥꯎꯔꯝꯒꯅꯤ ꯃꯥꯒꯤ ꯑꯦꯁꯇꯣ ꯈꯪꯅꯔꯕ ꯖꯥꯠꯅꯤ ꯃꯔꯛꯁꯤꯗ ꯌꯦꯁ - ꯌꯦꯁ
ꯑꯣ ꯑꯣ ꯑꯣ ꯑꯣ ꯑꯣ! ꯈꯪꯉꯤ- ꯈꯪꯉꯤ- ꯈꯪꯉꯤ꯫ ꯈꯪꯉꯤ꯫
ꯑꯗꯨꯏꯗꯣ ꯈꯪꯅꯔꯕ ꯑꯗꯨꯒ ꯃꯥꯒꯤ ꯑꯥꯁ ꯁꯤꯒꯤ ꯑꯦꯛꯁꯤꯅ ꯑꯩꯉꯣꯟ ꯁꯤꯗ ꯏꯟꯁꯇꯥꯁꯤꯗ ꯃꯦꯁꯦꯁ ꯊꯥꯔꯛꯑꯕ ꯑꯩꯁꯅ ꯀꯅꯥꯅꯣꯁꯨ ꯈꯪꯗꯦ ꯃꯤꯗꯤ ꯑꯩꯗꯤ ꯁ ꯗ ꯃꯨꯛ ꯑꯣꯟ ꯇꯧ ꯂꯩꯕꯒꯤ ꯈꯔ ꯉꯥꯎꯔ ꯂꯩꯔꯤ ꯄꯣꯠꯅꯤꯗꯣ ꯑꯩ ꯑꯁ ꯃꯁꯛ ꯐꯖ ꯐꯖꯩꯅꯦꯍ ꯀꯥꯏꯅ ꯑꯦꯛꯁꯦꯞ ꯇꯧꯔꯨꯔꯦ ꯃꯥꯖꯤ ꯃꯦꯁꯦꯖ ꯊꯔꯦ ꯑꯩꯖꯦ ꯀꯩꯅꯣ ꯃꯥ ꯈꯪꯉ ꯅꯥ ꯃꯤꯁꯦꯁ ꯇꯊꯔꯛ ꯑꯩꯅ ꯀꯅꯥꯅꯣ ꯈꯪꯕ꯭ꯔꯣꯅ ꯍꯥꯏꯔꯤ ꯈꯪꯉꯤ ꯅꯪꯗꯣꯅ ꯍꯥꯏꯔꯛꯀꯣ ꯃꯥ ꯀꯅꯥꯅꯣꯕ ꯃꯥ ꯑꯩ ꯑꯩꯅ ꯈꯜꯂꯦꯀꯣ ꯑꯁ ꯀꯅꯥꯅꯣ ꯑꯩꯁꯨꯕꯨ ꯂꯣꯟꯅ ꯈꯪꯕ ꯃꯤꯒꯥꯁꯨ ꯌꯥꯝ ꯂꯩꯔꯝꯃꯤꯖꯠꯅꯤ ꯀꯥꯏ ꯅꯣꯛ ꯎꯔꯦ ꯑꯗꯨꯒꯅꯦ ꯑꯥꯔꯗꯨꯒꯤ ꯑꯦꯛꯁ ꯑꯣꯏꯗꯔꯝꯃꯤ ꯑꯥꯔ ꯗꯨꯒꯤ ꯑꯩ ꯁꯨꯅꯅꯦ ꯑꯩꯉꯣꯟꯗ ꯃꯦꯁꯖ ꯊꯥꯔꯕ ꯑꯦꯔꯤꯁ ꯀꯧ ꯑꯗ ꯑꯩꯅꯥ ꯃꯁꯦ ꯊꯥꯔꯛꯑꯦ ꯑꯗꯨꯒꯤ ꯃꯦꯁꯦꯁ ꯊꯥꯔꯛꯑꯦ ꯍꯥꯏꯕꯗꯒꯤꯅꯦ ꯑ ꯃꯥ ꯍꯪꯉꯦꯕ ꯃꯥꯗꯣ ꯑꯦꯖꯇꯨꯒ ꯈꯪꯅꯩ ꯈꯣꯠꯂꯦ ꯀꯃꯥꯏꯅ ꯇꯧꯕꯅꯣ ꯍꯪꯉꯦꯕ ꯍꯩ ꯃꯥ ꯑꯩꯁꯨꯒ ꯈꯪꯅꯩ ꯍꯥꯏꯕ ꯑꯩꯈꯣꯏꯗꯤ ꯈꯪꯗꯦꯕ ꯆꯤꯡꯗꯤ - ꯆꯤꯥꯡꯅꯔꯒ ꯀꯟꯐꯥꯔꯝ ꯇꯥꯗꯕ ꯃꯣꯏ ꯃꯆꯤꯟꯅ ꯍꯥꯏꯗ꯭ꯔꯤ ꯑꯩ ꯃꯆꯤꯟꯅ ꯍꯥꯏꯗꯔꯗꯤ ꯀꯃꯥꯏ ꯇꯧ ꯈꯪꯗꯣꯏꯒꯦ ꯑꯁ ꯏꯕꯦꯝꯃ ꯗꯤꯖꯔꯇꯦꯁꯟ ꯃꯇꯥꯡꯗꯅꯦ ꯕꯦꯕꯤ ꯗꯤꯖꯔꯇꯦꯁꯟ ꯗꯤꯖꯔꯇꯦꯁꯟ ꯃꯥꯇꯡꯗꯅꯤ ꯍꯣꯏ ꯐꯣꯔꯠ ꯁꯦꯃꯤꯁꯇꯔ ꯂꯣꯏꯔꯝꯗꯥꯏꯒꯤ ꯃꯇꯥꯡ ꯂꯣꯏꯔꯒ ꯑꯦꯛꯖꯥꯝ ꯊꯥꯕꯒꯤ ꯂꯣꯏꯔꯀꯥꯟꯗ ꯑꯦꯛꯖꯥꯝ ꯊꯥꯕꯩ ꯃꯇꯥꯡꯗ
ꯈꯪꯉꯦ ꯈꯪꯉꯦ
ꯑꯁ ꯈꯪꯗꯦ ꯈꯪꯗꯦ ꯏꯕꯦꯃꯥ ꯃꯥ ꯃꯦꯁꯦꯁ ꯊꯥꯔꯛꯑꯦ ꯍꯥꯏꯔꯨꯕꯗꯒꯤꯅꯦ ꯑ ꯑꯦꯍ ꯃꯥꯏ ꯑꯥꯔꯒꯤ ꯑꯥꯔꯒꯤ ꯑꯦꯛꯁꯇꯣ ꯑꯦꯔꯤꯁ ꯀꯧꯕꯅꯦꯕ ꯑꯦꯔꯤꯁ ꯇꯣ ꯋꯥꯔꯤ ꯁꯥꯟꯅꯩꯗꯅ ꯑꯩꯅ ꯑꯩ ꯃꯣꯏ ꯃꯔꯝꯗ ꯑꯩ ꯀꯌꯥ ꯈꯪꯗꯦ ꯑꯩꯒꯤꯕꯨ ꯑꯗꯨꯝ ꯂꯩꯕꯩ ꯋꯥꯅꯦ ꯑꯗꯨꯝ ꯃꯣꯏ ꯑꯗꯨꯃꯥꯏꯅ ꯈꯪꯅꯩꯗꯤ ꯈꯪꯗꯦ ꯌꯥꯝ ꯇꯨꯀꯠꯆꯗ꯭ꯔꯥ ꯁꯤꯅꯦꯕ ꯈꯪꯗꯦ ꯑꯗꯨ ꯆꯍꯤ ꯃꯉꯥ ꯈ- ꯈꯪꯅꯒ ꯃꯃꯥꯏ ꯇꯧꯔꯝꯃꯦ ꯈꯣꯠꯂꯦꯅ ꯃꯥꯍ ꯇꯨ ꯀꯠꯆꯩ ꯀꯃꯥꯏꯅ ꯇꯧ ꯇꯧꯒꯅꯣꯒ ꯍꯥꯏ ꯍꯥꯏꯅꯔꯤꯅ ꯑꯩ ꯈꯪꯅ ꯈꯪꯅꯅ ꯑꯗꯒꯤ ꯑꯦꯜꯗꯣ ꯑꯦꯜꯗꯣ ꯄꯂꯛꯏ ꯑꯦꯜ ꯗꯨꯁꯦꯁꯨꯣ ꯃꯥꯁꯦ ꯀꯩꯅꯣ ꯇꯧꯔꯝꯃꯤ ꯍꯥꯏ ꯀꯃꯥꯏꯅ ꯇꯧꯕꯅꯣ ꯈꯪꯗꯦ ꯑꯗꯨ ꯑꯦꯁ ꯁꯨꯒꯗꯤ ꯈꯪꯅꯈꯤ ꯍꯥꯏ ꯑꯁ ꯑꯗꯨꯅ ꯍꯥꯏꯀꯣ ꯑꯩꯅ ꯑꯁ ꯅꯪ ꯈꯪꯗ꯭ꯔꯗꯤ ꯐꯔꯦ ꯑꯁ ꯅꯪ ꯈꯪꯉꯝꯒꯗ꯭ꯔꯥꯅ ꯍꯪꯉꯛꯄꯅꯦ ꯍꯥꯏꯌꯦꯀꯣ ꯑꯩꯁ ꯇꯨꯃꯤꯟꯅ ꯂꯩꯔꯤ ꯈꯪꯗꯤ ꯈꯪꯉꯤꯅꯦ ꯍꯥꯏꯗꯣꯛꯄꯗꯤ ꯌꯥꯗ꯭ꯔꯦꯗꯅ ꯑꯗꯨꯒꯅꯦ ꯑꯗꯨꯒꯤ ꯅꯨꯃꯤꯗꯤ ꯀ꯭ꯔꯤꯁꯅ ꯖꯔꯃ ꯈ ꯇꯥꯕꯅꯦꯕ ꯈ꯭ꯔꯕ ꯀꯩꯅꯣꯝ ꯇꯧꯈ꯭ꯔꯕꯅꯦ ꯑꯁ ꯂꯣꯏꯈ꯭ꯔ ꯃꯥꯅꯦ ꯗꯤꯖꯔꯇꯦꯁꯟꯒ ꯂꯣꯏꯔꯝꯃꯅꯤ ꯀ꯭ꯔꯤꯁꯅ ꯖꯔꯃ ꯍꯥꯏꯗꯤ ꯍꯥꯏꯔꯛ ꯑꯗꯨꯅꯗꯤ ꯃꯦꯁꯦꯖ ꯊꯥꯔꯛ ꯑꯦ ꯑꯩ ꯑꯥꯔꯗꯨꯅ ꯍꯣꯏ ꯑꯥꯔꯗꯨꯅ ꯑꯩ ꯐꯣꯟ ꯑꯝꯇ ꯇꯧꯖꯔꯛꯀꯦꯅ ꯑꯩꯁꯦ ꯐꯣꯟꯁꯦ ꯄꯥꯏꯈꯠꯄꯤꯗ꯭ꯔꯦꯕꯀꯣ ꯃꯥꯁꯦ ꯅꯝꯕꯔ ꯑꯃꯃꯨꯛ ꯁꯤꯜꯂ ꯐꯣꯟ ꯇꯧꯋꯦ ꯃꯥꯏ ꯅꯝꯕꯔꯗꯣ ꯑꯃꯨꯛ ꯁꯦꯂꯦꯛ ꯑꯩꯁꯦ ꯄꯥꯏꯕꯤꯗ꯭ꯔꯦꯕ ꯅꯝꯕꯔꯁꯤꯁꯨ ꯑꯩ ꯄꯥꯏꯕꯤꯗ꯭ꯔꯦꯕ ꯂꯝꯕꯤꯅ ꯂꯩꯌꯦ ꯄ꯭ꯂꯁ ꯑꯩꯒꯤꯗꯤ ꯐꯦꯃꯤꯂꯤꯅꯦꯕ ꯑꯩꯅ ꯆꯠꯂꯤꯗꯣ ꯐꯦꯃꯤꯂꯤꯗ ꯄ꯭ꯔꯥꯏꯌꯣꯔꯤꯇꯤ ꯄꯤꯗꯅ ꯃꯥꯒꯤ ꯁꯠꯅꯕꯕꯨꯗꯤ ꯍꯥꯟꯅ ꯄ꯭ꯔꯥꯏꯌꯣꯇꯤꯒꯗ꯭ꯔꯥ ꯑꯗꯒꯤꯗꯤ ꯑꯗꯨꯝ ꯃ ꯂꯧꯕꯤꯗ꯭ꯔꯣꯜꯁꯦ ꯌꯥꯝ ꯔꯥ ꯍꯦꯦꯟ ꯂꯩꯕꯅꯦꯕ ꯇꯞꯦꯦ ꯃꯌꯥꯝ ꯂꯩ ꯄꯥꯏꯕꯤꯗ꯭ꯔꯦꯕꯀꯣ ꯑꯗ ꯑꯩꯍꯥꯛ ꯈꯤꯇꯪ ꯆꯤꯂ ꯀꯣꯟꯅ ꯇꯧꯔꯛꯀꯦꯅ ꯍꯥꯏꯔꯒꯦ ꯃꯥꯁꯦ ꯂꯩꯐꯝ ꯆꯥꯐꯝ ꯈꯪꯗ꯭ꯔꯦꯕꯀꯣ ꯅꯪ ꯈꯤꯇꯪ ꯊꯨꯅ ꯇꯧꯔꯛꯑꯣꯕ ꯅꯪ ꯗꯣ ꯇꯧꯔꯛꯔꯕꯕꯅ ꯍꯥꯏ ꯋꯥꯔꯤ
ꯃꯥꯅ ꯑꯣꯛꯇ꯭ꯔꯒ ꯅꯪꯉꯣꯟꯗ ꯇꯧꯔꯤꯁꯦ ꯀꯩꯅꯣ
ꯈꯪꯗ꯭ꯔꯦ ꯈꯪꯗ꯭ꯦ ꯏꯕꯦꯝꯃꯥ ꯑꯁ ꯑꯩꯅ ꯈꯜꯜꯂꯤꯦ ꯀꯔꯤ ꯅꯨꯡꯒꯤ ꯃꯤ ꯈꯔ ꯀꯩꯅꯣ ꯄꯨꯜꯂꯨꯕꯅꯣꯅ ꯈꯜꯂꯛꯑꯦ ꯍꯥꯏ ꯍꯥꯏꯁꯤꯅꯦ ꯍꯧꯖꯤꯛꯄꯨꯗꯤ ꯂꯣꯏꯔꯦꯀꯣꯅ ꯈꯪꯗꯦ ꯁꯨꯃꯥꯏꯅꯅꯦꯁ ꯕ꯭ꯂꯦꯛꯃꯦꯜ ꯇꯧꯔꯛꯄꯁꯤꯗꯤ ꯀꯣ ꯑꯁ ꯄꯪꯊꯔꯕꯅꯤ ꯈ ꯑꯩ ꯅꯪꯕꯨꯗꯤ ꯈꯪꯦ ꯈꯪꯉꯦ ꯅꯪꯅꯁꯨ ꯑꯩ ꯇꯥꯟꯕꯤꯔꯛꯀꯅꯤ ꯈꯪꯉꯦ ꯅꯪꯅꯁꯨ ꯀꯩꯝꯇ ꯀꯩꯅꯣ ꯇꯧꯔꯃꯣꯏ ꯈꯜꯂꯤ ꯀꯥꯏꯕꯣ ꯑꯩꯅ ꯑꯁ ꯅꯪ ꯈꯪꯒꯦ ꯈꯪ ꯅ ꯅꯣꯏ ꯅꯣꯏ ꯋꯥꯔꯤꯗꯣ ꯑꯩ ꯀꯃꯥꯏꯅ ꯌꯥꯎꯔꯤꯣꯏꯗꯣꯏꯅꯣꯒ ꯍꯥꯏꯈꯤꯕꯅꯦꯕ
ꯌꯥꯝꯂꯤꯦꯝꯗ ꯍꯥꯏꯕ
ꯇꯨꯡ ꯂꯣꯏꯔꯦ ꯑꯗꯨꯏ ꯃꯇꯨꯡ ꯂꯔꯀꯥꯟꯗꯅꯦ ꯅꯣꯡꯃꯝ ꯑꯩꯅ ꯑꯁ ꯕꯖꯥꯔꯗ ꯑꯩꯈꯣꯏ ꯑꯍꯨꯝ ꯃꯔꯤ ꯋꯥꯔꯤ ꯁꯥꯟꯅꯕꯗ ꯑꯩꯅ ꯍꯥꯏꯕꯗꯍꯦ ꯑꯥꯔꯗꯨꯁꯨ ꯑꯩꯉꯣꯟꯗ ꯏꯔꯥꯡ ꯇꯧꯗꯣꯏꯔꯥ ꯈꯪꯗꯦ ꯑꯃ ꯇꯧꯔꯝꯃꯦꯅ ꯑꯩꯅ ꯍꯥꯏꯕꯗꯧ ꯁꯪꯗ꯭ꯔꯛꯎ ꯑꯗꯨꯏꯗꯣ ꯑꯗꯨꯒꯤ ꯃꯇꯨꯡ ꯋꯥꯔꯤ ꯁꯥꯟꯅ ꯂꯣꯏꯨꯔ ꯀꯥꯟꯗ ꯃꯥꯁꯦ ꯅꯣꯡꯃ ꯑꯃ ꯑꯩꯁꯦ ꯍꯣꯔꯦꯟ ꯆꯤꯟꯕ꯭ꯔꯥ ꯈꯣꯠꯄ꯭ꯔꯥ ꯑꯩꯅ ꯆꯤꯟꯗꯦ ꯀꯩꯗꯧꯔꯒꯦ ꯍꯥꯏꯅ ꯑꯦꯛꯖꯥꯝ ꯃꯇꯥꯡꯒꯤꯁꯨ ꯋꯥꯔꯤ ꯁꯥꯟꯅꯅꯤꯡꯗꯅ ꯁꯨꯝ ꯇꯧꯔꯛꯄꯅꯤ ꯇꯧꯔꯛꯀꯦꯅ ꯍꯥꯏꯕ ꯑꯩꯁꯨ ꯍꯣꯏ ꯍꯣꯏ ꯍꯥꯏꯔꯦꯗꯅ ꯑꯩꯁ ꯌꯥꯝ ꯅꯨꯡꯉꯥꯏꯇ꯭ꯔꯦ ꯈꯣꯠꯇ꯭ꯔꯦ ꯂꯥꯟꯅ ꯃꯤ ꯃꯌꯥꯝꯁꯤꯅ ꯂꯥꯟꯅ ꯎꯕꯤꯔꯦ ꯑꯗꯣ ꯅꯪꯃꯛꯇꯤ ꯑꯩ ꯎꯕꯤꯔꯝꯃꯣꯏꯅ ꯈꯪꯉꯤ ꯅꯪꯗꯤ ꯌꯥꯝ ꯈꯪꯉꯦ ꯅꯪꯗꯤ ꯂꯨꯅ ꯇꯤꯟꯅꯕꯅꯦ ꯑꯗꯗꯒꯤ ꯑꯩ ꯎꯕ ꯎꯗꯕꯗꯤ ꯇꯣꯛꯈ꯭ꯔꯒꯀꯣ ꯑꯣ ꯌꯥꯝꯅ ꯀꯩꯅꯣ ꯇꯧꯗꯗ ꯑꯁ ꯈꯪꯗꯦꯗ ꯑꯩꯁꯦ ꯍꯧꯖꯤꯛꯀꯥꯟꯁꯦ ꯈꯔ ꯃ ꯅꯨꯄꯤ ꯑꯣꯏꯔꯁꯨ ꯈꯔ ꯈꯔ ꯐꯥꯎꯕ ꯈꯔ ꯊꯧꯅꯥ ꯂꯩꯕ ꯅꯨꯄꯥ ꯅꯨꯄꯤꯒꯤ ꯊꯕꯛ ꯈꯥꯏꯗꯕ ꯃꯤ ꯆꯥꯝꯃꯦ ꯈꯣꯠꯂꯤ ꯈꯔ ꯑꯗꯣ ꯑꯩꯅ ꯈꯜꯂꯦꯛꯃꯥꯏꯀꯧ ꯑꯗꯨꯃꯥꯏꯒꯧ ꯑꯩꯁ ꯑꯗꯨꯁꯨ ꯏꯀꯥꯏꯊꯅ ꯃꯤꯉꯣꯟꯗ ꯀꯅꯥꯝ ꯂꯤꯖꯗ꯭ꯔꯕꯅꯦ ꯍꯥꯏꯁꯤ ꯏꯕꯦꯃ ꯏꯀꯥꯏꯖꯩ ꯑꯩꯅ ꯏꯀꯥꯏꯕꯤ ꯃꯣꯏꯒꯤ ꯃꯥꯒꯤꯗ ꯏꯀꯥꯏ ꯑꯩꯅ ꯈꯜꯂꯦ ꯁꯤꯟ ꯂꯣꯏꯅ ꯍꯦꯛ ꯁꯨꯏꯗꯕ ꯃꯁꯤ ꯅꯨꯄꯥꯁꯦ ꯁꯨꯗ꯭ꯔꯅꯦ ꯁꯨꯗꯤ ꯍꯥꯏꯒꯗ꯭ꯔꯥꯕ ꯑꯗꯨꯅꯦ ꯑꯩꯅ ꯅꯍꯥꯟ ꯂꯤꯗꯣ ꯕꯖꯥꯔ ꯃꯌꯥꯏꯗ ꯂꯤꯗꯣ ꯑꯩꯅ ꯈꯟꯕ ꯃꯁꯤ ꯆꯥꯎꯈꯠꯄꯤꯃꯤ ꯅꯠꯇꯦ ꯅꯥ ꯈꯪꯗ꯭ꯔꯦ ꯑꯗꯣ ꯑꯇꯣꯞ ꯄ ꯑꯩ ꯑꯣꯏꯔꯝꯗꯕꯁꯨ ꯌꯥꯏ ꯑꯣꯏꯔꯝꯗꯕꯁꯨ ꯑꯣꯏꯔꯝꯕꯁꯨ ꯌꯥꯏ
ꯏꯕꯦꯝꯃ ꯑꯩꯗꯤ ꯌꯥꯝ ꯊꯤꯅ ꯃꯥꯜꯂꯦ
ꯗꯨꯗꯤ ꯑꯩꯗꯤ ꯃꯥꯅ ꯃꯥ ꯍꯥꯏꯔꯛꯏꯗꯨꯅꯗꯤ ꯒ꯭ꯌꯥꯟ ꯇꯥꯕꯤꯕ ꯍꯥꯏꯗꯨ꯭ꯔꯁꯨ ꯒ꯭ꯌꯥꯟ ꯇꯥꯕꯤꯕ ꯑꯃꯥꯏꯅ ꯀꯩꯅꯣ ꯇꯧꯕꯤꯕ ꯍꯥꯏꯗꯤ ꯑꯦꯁ ꯑꯦꯁ ꯑꯦ ꯕꯤꯡ ꯑ ꯒꯦ ꯄꯔꯁꯟ ꯑꯣ ꯀꯦ ꯃꯤ ꯅꯨꯄꯥꯁꯨ ꯅꯨꯄꯤꯁꯨ ꯒꯦꯞ ꯄꯔꯁꯟ ꯑꯃꯅ ꯑꯟꯗꯔꯁꯇꯦꯟ ꯇꯧꯕꯁꯤ ꯀꯩꯁꯨ ꯅꯣꯔꯃꯦꯜ ꯄꯤꯄꯜ ꯑꯃꯅ ꯏꯁꯇ꯭ꯔꯦꯠ ꯏꯁꯇ꯭ꯔꯦꯠ ꯍꯥꯏꯅꯗꯥꯏꯅꯦ ꯍꯧꯖꯤꯛꯀꯥꯟꯒꯤꯗꯤ ꯏꯁ꯭ꯇ꯭ꯔꯦꯠꯅ ꯀꯩꯁꯨ ꯈꯪꯉꯣꯏ ꯍꯥꯏꯕ ꯑꯟꯗꯔꯁꯇꯦꯟ ꯇꯧꯕꯁꯦ ꯑꯗꯨꯗꯒꯤ ꯑꯗꯨꯒꯤꯁꯨ ꯑꯩꯈꯣꯏꯖꯨ ꯃꯥ ꯍꯥꯏꯔꯄ ꯑꯗꯨꯝ ꯁꯨꯝ ꯂꯩꯩꯗꯅ ꯑꯗꯩ ꯈꯜꯂ ꯑꯁ ꯅꯨꯄꯥꯁꯦ ꯑꯉꯛꯄ ꯄꯅꯤ ꯀꯣꯅ ꯁꯤꯟ ꯍꯦꯛ ꯁꯨꯏꯗ ꯅꯥ ꯎꯃ ꯂꯥꯏ ꯍꯣꯔꯤꯅꯦ ꯑꯗꯒꯤ ꯃꯤꯅꯤ ꯑꯦꯔꯒꯤꯗꯨꯁꯨ ꯄꯜꯂꯛꯑꯝꯃꯤ ꯄꯤꯛ ꯑꯦꯜꯗꯨꯒ ꯃꯤꯅꯤ ꯑꯦꯜꯗꯨꯁꯨ ꯑꯩꯅꯗꯤ ꯌꯥꯝ ꯈꯟꯖꯕꯅꯦ ꯃꯥꯅꯗꯤ ꯀꯩꯝ ꯈꯟꯕꯤꯗ꯭ꯔꯦꯅ ꯃꯤ ꯃꯤ ꯃꯤ ꯂꯩꯖꯔ ꯃꯤꯒꯤ ꯀꯩꯅꯣ ꯂꯩꯖꯔꯝꯒꯅꯤꯌꯦꯅ ꯍꯥꯏꯌꯦꯅ ꯑꯗꯨꯗ ꯑꯗꯨꯒꯤ ꯈꯪꯗꯦꯗ ꯃꯣꯏꯍꯦ ꯃꯣꯏꯖꯦ ꯀꯩꯅꯣꯝ ꯇꯧꯋꯤꯗ ꯃꯣꯏꯁꯦ
ꯃꯤ ꯂꯩ ꯈꯪꯅ ꯈꯪꯅ ꯍꯧꯖꯜꯂꯤꯁꯦ ꯀꯔꯤꯅꯣ ꯁꯤꯅꯦ ꯑꯗꯨꯒ ꯀꯩꯝ ꯈꯪꯕꯤꯗꯦ ꯍꯥꯏ ꯌꯥꯕ꯭ꯔꯥ
ꯑꯁꯃꯥꯏ ꯃꯣꯏꯁꯦ ꯑꯁ ꯑꯁ ꯃꯣꯏꯁꯦ ꯈꯪꯗꯦꯅ ꯑꯩꯅ ꯈꯜꯂꯛꯄꯗ ꯑꯥꯔꯗꯨꯁꯨꯅꯦ ꯍꯣꯡꯒꯠꯂ ꯂꯩꯔꯛꯄ ꯑꯣꯏꯔꯒꯅꯤ
ꯑꯣꯏꯔꯝꯅꯤꯌꯦ ꯑꯗꯨꯒꯤꯅꯦ ꯑꯎ ꯑꯎꯕ ꯇꯧꯋꯤꯗꯣ ꯑꯗꯨꯅꯦ ꯑꯩꯗꯤ ꯈꯪꯗꯦ ꯍꯥꯏꯕ ꯇꯁꯦꯡꯅ ꯀꯣꯟꯅ ꯑꯄꯤꯛꯄ ꯑꯦꯜꯗꯨꯅ ꯍꯥꯏꯔꯛꯑꯀꯥꯟꯗꯅꯦ ꯑꯩ ꯈꯪꯉꯛꯏꯅꯦ ꯍꯥꯏꯕ
ꯑꯩꯁꯤꯅꯅꯦ ꯑꯩꯅ ꯈꯜꯂꯤꯁꯤꯅꯅꯦ ꯑ ꯃꯣꯏ ꯆꯤꯡꯗꯤ ꯆꯤꯡꯅꯕ ꯑꯩꯅ ꯈꯜꯂꯤꯁꯤꯅ ꯁꯤꯗꯣ ꯑꯣꯏꯔꯝꯒꯅꯤꯅ ꯈꯟꯕ
ꯑꯝ
ꯁꯤꯗ ꯑꯣꯏꯔꯝꯒꯅꯤꯅ ꯈꯟꯕ ꯑꯗꯨꯒꯤ ꯑꯩꯅ ꯑꯩꯅ ꯑꯗꯨ ꯈꯜꯂꯨꯕ ꯑꯗꯨꯗ
ꯅꯠꯇꯦꯕ ꯄꯥꯝꯃꯝꯅꯤ ꯍꯥꯏꯕ ꯑꯗꯨꯅꯦ ꯑꯗꯨꯛ ꯌꯥꯝ ꯐꯖꯕ ꯅꯨꯄꯤ ꯁꯤꯗꯣ ꯑꯗꯨꯛ ꯌꯥꯝ ꯐꯖꯔꯤ ꯑꯗꯣ ꯑꯗꯨ ꯀꯥꯟꯊꯣꯛꯈꯩ ꯑꯗꯨꯅꯦ ꯍꯥꯏꯁꯦ ꯑꯩꯁ ꯌꯦꯡꯖꯩ ꯍꯥꯏꯕ
ꯀꯩꯅꯣ ꯍꯥꯏꯕ ꯃꯣꯏꯅ ꯈꯜꯂꯤꯁꯤ
ꯑꯊꯅ ꯍꯥꯏ ꯁꯤ ꯑꯩꯅꯦ ꯑꯗꯨꯝ ꯁꯤꯗ
ꯁ꯭ꯇꯦꯇꯁꯀꯁꯦꯁ ꯂꯣꯏꯌꯦꯅꯤ ꯍꯥꯎꯔꯤꯁꯦ ꯎꯅꯤ ꯁꯀ ꯁ
ꯏꯕ ꯃꯥꯏꯗꯤꯁ ꯁꯤ ꯃꯁꯥꯃꯛꯇ ꯗꯥꯏꯔꯦꯛꯅꯦ ꯍꯥꯏꯔꯤꯁꯦ ꯅ ꯌꯥꯝ ꯐꯁꯩꯅ ꯌꯥꯝ
ꯑꯩꯁꯨ ꯍꯥꯏ ꯍꯥꯏꯕ ꯑꯩꯈꯣꯏꯁꯨ ꯑꯩꯈꯣꯏ ꯕꯠ ꯅꯣꯠ ꯑꯕꯥꯎꯠ ꯈꯔ ꯁ ꯀꯦ ꯃꯌꯥꯝ ꯀꯩꯅꯣ ꯇꯧꯕꯩ ꯅꯠꯇꯕ ꯐꯖꯔꯗꯤ ꯐꯖꯔꯦ ꯅꯠꯇ꯭ꯔꯥ ꯑꯗ ꯑꯩꯅ ꯍꯥꯎꯅꯤꯡꯕ ꯑꯃ ꯂꯩꯕ ꯃꯣꯏ ꯅꯨꯄꯥꯁꯤꯡꯒꯕ꯭ꯔ ꯅꯪꯒꯤ ꯏꯟꯇꯦꯁ ꯁꯟꯦ꯭ꯂꯤꯌꯥꯔ ꯑꯣꯏꯅ ꯆꯠꯂꯁꯤꯅꯦ ꯏꯟꯇꯦꯟꯁꯟ ꯀ꯭ꯂꯤꯌꯥꯔ ꯑꯣꯏꯗ꯭ꯔꯒ ꯑꯗꯩꯗꯒꯤꯗꯤ ꯀꯃꯥꯏꯅ ꯇꯧꯔꯒ ꯀꯩꯅꯣ ꯇꯧꯗꯣꯔꯤꯒꯦ ꯍꯥꯏꯕ
ꯑꯗꯨꯅꯦ ꯍꯥꯏꯁꯦ
ꯀ꯭ꯂꯤꯌꯥꯔ ꯑꯣꯏꯗꯤ ꯍꯥꯟꯅ ꯍꯣꯏ ꯂꯣꯏꯅ ꯍꯥꯟꯅ ꯇꯤꯟꯅꯔꯒ ꯍꯥꯟꯅ ꯋꯥꯔꯤ ꯁꯥꯟꯅꯊꯣꯛꯄꯦ ꯕꯠ ꯅꯪꯒꯤ ꯏꯟꯇꯦꯟꯁꯟꯗꯨꯗꯤ ꯀ꯭ꯂꯤꯌꯥꯔ ꯑꯣꯏꯅ ꯆꯠꯂꯒꯗꯤ ꯑꯗꯨꯝ ꯀꯩꯅꯣꯝ ꯇꯧꯅ ꯈꯪꯗꯣꯏꯗꯤ ꯂꯩꯔꯦ ꯍꯥꯏꯕ
ꯆ ꯅꯅꯨꯡꯉꯗꯦ
ꯃꯣꯏꯗꯤ ꯕꯔꯥꯅꯤ ꯈꯣꯁ
ꯑꯎ ꯑꯎ ꯑꯐꯪ ꯑꯐꯪꯕꯅꯦ ꯍꯥꯏꯕ ꯃꯣꯏꯅ ꯇꯧꯔꯤꯁꯦ
ꯑꯗꯨꯨꯅꯤ
ꯀꯠ ꯁꯦ ꯍꯥꯏ ꯍꯥꯏꯗꯅꯦ ꯎꯝ
ꯀꯩꯅꯣ ꯇꯧꯔꯛꯑꯅꯤ ꯃꯣꯏꯗ ꯑꯁ ꯑꯩꯅꯗꯤ ꯌꯥꯝ ꯈꯟꯖꯈꯤꯕꯅꯤ ꯈꯣꯠꯈꯤꯕꯅꯤꯅ ꯑꯁ ꯃꯤꯠ ꯀꯌꯥꯝ ꯋꯥꯈ꯭ꯔ ꯆꯥꯗ ꯃꯥꯗꯤ ꯇꯁꯦꯡꯅ ꯍꯥꯏꯗꯤ ꯑꯥꯔꯒ ꯑꯦꯜ ꯕꯤꯒ ꯑꯦꯜꯗꯨꯒ ꯄꯥꯔꯒ ꯌꯥꯝ ꯄꯛꯀꯗꯕꯅꯤ
ꯌꯥꯝ ꯊꯤꯅ ꯄꯛꯀꯗꯕꯅꯦ ꯍꯥꯏꯕ ꯏꯕꯦꯝꯃ ꯑꯩꯁꯨ ꯄꯥꯍꯟꯅꯤꯡꯉꯤꯕꯅꯦ
ꯑꯗꯨꯒꯗꯨꯅꯦ ꯑꯔꯒꯣ ꯄꯒꯁꯨ ꯄꯀꯅ ꯍꯥꯀꯦꯗ
ꯀꯥꯏ ꯀꯗꯣ ꯅꯨꯄꯥꯥꯟ ꯅꯨꯄꯥꯥꯗ
ꯑꯁ ꯃꯤꯅꯤ ꯃꯤꯅꯤ ꯑꯥꯔꯗꯣꯍꯦ
ꯎꯝ ꯎꯝ ꯎꯝ
ꯃꯤꯅꯤꯑꯥꯔꯗꯨꯒ ꯀ‌ꯦꯗꯨꯒ
ꯑꯩ ꯑꯗꯨ ꯑꯅꯤꯗꯣ ꯈꯪꯗꯤ ꯈꯪꯍꯧꯋꯤ
ꯑꯗꯨ ꯑꯅꯤꯗꯨꯁꯨꯅꯦ ꯑꯗꯨꯏ ꯑꯅꯤꯁꯤꯐꯥꯎꯗꯅꯦ ꯁꯟꯗꯣꯛ ꯕꯤꯗꯔꯕꯅꯦ ꯑꯩꯅ ꯏꯕꯦꯝꯃ ꯑꯥꯔꯖꯨꯅ ꯄꯥꯝꯖꯔꯤꯗꯣ ꯎꯗꯅ ꯍꯥꯏꯕꯤꯗ꯭ꯔꯕꯅꯦ ꯑꯗꯣ ꯑꯁꯤ ꯑꯩꯅ ꯍꯥꯏꯕꯤꯔꯨꯗꯤ ꯃꯤ ꯑꯩꯒꯤ ꯑꯃ ꯂꯩꯌ‌ꯦꯕ ꯁꯤꯟ ꯍꯥꯏ ꯈꯔ ꯍꯥꯏꯈꯤꯕꯁꯦ
ꯎꯝ
ꯑꯩ ꯍꯧꯖꯤꯛ ꯀꯩꯅꯣꯝ ꯍꯥꯏꯒꯦꯕ ꯑꯗꯨꯝ ꯈꯔ ꯂꯩꯒꯅ‌ꯦ ꯑꯗꯨꯝ ꯊꯣꯛꯀꯅꯦꯕ ꯑꯗꯨꯅ ꯑꯩ ꯍꯥꯏꯅꯤꯡꯗꯕꯅꯤ ꯅꯨꯡꯉꯥꯏꯇꯦꯅ ꯍꯥꯏꯕꯤꯗꯕꯅꯦꯕ ꯏꯃꯥꯏꯄ‌ꯦꯝꯃꯥ ꯎꯝ ꯑꯁ ꯍꯥꯏꯔꯒ ꯑꯩꯗꯤ ꯑꯩꯗꯤ ꯀꯩ ꯈꯜꯂꯛꯏ ꯈꯪꯕ꯭ꯔꯥ ꯑꯩꯗꯤ ꯈꯔꯒ ꯀꯩꯅꯣ ꯇꯧꯖꯕꯁꯦ ꯃꯣꯏ ꯃꯌꯥꯝꯁꯦ ꯑꯁ ꯃꯣꯏꯅꯒ ꯇꯤꯟꯅꯩꯁꯦ ꯃꯣꯏꯖꯦ ꯄ꯭ꯔꯥꯚꯠꯀꯤ ꯑꯣꯏꯔꯝꯒꯅꯤ ꯑꯃꯥꯏꯅꯒ ꯇꯧꯔꯒ ꯈꯜꯂꯛꯑꯕ꯭ꯔꯥꯀ ꯈꯜꯂꯛꯑꯦ ꯀꯣꯟꯅ ꯏꯕꯦꯝꯃ ꯑꯩꯗꯤ
ꯑꯗꯨꯐꯧꯗꯤ ꯈꯟꯗꯦ ꯑꯩꯒꯗꯤ ꯄꯥꯛ ꯐꯖꯅꯗꯤ ꯇꯤꯟꯅꯈꯤꯗꯕꯅꯤꯅ
ꯁꯤꯅꯦ ꯃꯣꯏꯅ ꯇꯧꯊꯣꯔꯛꯏꯕ ꯃꯑꯣꯡ ꯃꯇꯧꯁꯤꯅꯅꯦ
ꯍꯣꯏ ꯑꯗꯨꯕꯨꯗꯤ ꯑꯗꯨꯕꯨꯗꯤ ꯆꯨꯝꯃꯦ ꯇꯨꯀꯠꯆꯩ ꯇꯨꯀꯠꯆꯩ ꯂꯦꯝꯅ ꯊꯥꯔꯝꯃꯣꯏ ꯍꯥꯏꯕ ꯑꯝꯇ
ꯑꯗꯨꯅꯤ ꯍꯥꯏꯁꯦ ꯑꯁ ꯑꯩꯗꯤ ꯈꯪꯉꯦ ꯑꯩ ꯍꯧꯖꯤꯛꯇꯤ ꯏꯕꯦꯝꯃ ꯑꯁ ꯏꯕꯦꯝꯃ ꯏꯁ ꯑꯥꯔꯗꯣ ꯑꯦ ꯁꯣꯔꯤ ꯀꯦꯗꯣ ꯏꯟꯁꯇꯥꯗ ꯐꯣꯂꯣꯒ ꯇꯧꯅꯔꯝꯕꯅꯦ ꯐꯣꯂꯣꯒ ꯇꯧꯔꯛꯈꯤꯗ꯭ꯔ‌ꯦ ꯀꯛꯈ꯭ꯔꯦ ꯑꯅꯧꯕ ꯑꯦꯀꯥꯎꯟꯒ ꯍꯥꯡꯈ꯭ꯔꯦ ꯍꯣꯏ ꯑꯅꯧꯕ 'ꯇ ꯍꯥꯎꯈꯔ‌ꯦ ꯁꯥꯎꯅꯈꯤꯕꯗꯒꯤ ꯑꯩꯁꯨ ꯀꯧꯔꯣꯏꯅ ꯀꯧꯗꯕꯅꯤ ꯑꯩꯁꯨ ꯁꯤꯡꯅꯔꯉ ꯂꯩꯔꯤꯕꯅꯤ ꯃꯥꯗ‌ꯣ
ꯏꯁ ꯄꯛꯇ‌ꯦ ꯌꯥꯝ ꯍꯩꯅꯗ‌ꯦ ꯍꯥꯏꯕ ꯑꯩꯅ ꯍꯥꯏꯗꯤ
ꯑꯣ ꯑꯩꯈꯣꯏꯁꯨ ꯍꯩꯇꯦ ꯈꯪꯉꯦ ꯍꯥꯏꯇ꯭ꯔꯦ ꯈꯪꯉꯁꯨ ꯕꯠ ꯃꯤ ꯑꯃꯅ ꯑꯩꯅ ꯍꯪꯕ ꯄꯣꯠꯇꯨꯗꯤ ꯑꯩꯅ ꯍꯦꯜꯞ ꯇꯧꯕꯗꯨꯗꯤ ꯄ꯭ꯂꯁ ꯑꯣꯊꯣꯔꯤꯇꯤ ꯑꯃꯅ ꯍꯥꯏꯌꯦ ꯑꯣꯊꯣꯔꯤꯇꯤ ꯑꯃꯅ ꯍꯥꯏꯔꯛꯑꯗꯤ ꯑꯩ ꯃꯇꯦꯡ ꯄꯥꯡꯐꯝ ꯊꯣꯛꯇ꯭ꯔꯣ
ꯎꯝ
ꯑꯁ ꯈꯪꯗꯦꯅꯦ ꯃꯤꯅꯤꯠ ꯀꯌꯥ ꯆꯠꯂꯦ
ꯃꯤꯅꯤꯠꯁꯦ ꯈꯪꯗꯦꯅꯦ ꯏꯕꯦꯝꯃ ꯋꯥ ꯆꯥꯕ‌ꯦꯡ ꯆꯥꯕ‌ꯦꯡ ꯉꯥꯡꯉꯣꯅꯦ ꯁꯨꯃꯥꯏꯅ ꯃꯇꯝꯗꯣ ꯋꯥ ꯉꯥꯡꯗꯕꯤꯗ ꯂꯩꯕ ꯌꯥꯗꯕꯅꯦ
ꯑꯦ ꯑꯗꯨꯃꯥꯏꯅ ꯇꯧꯗꯣꯏꯔ‌ꯣ ꯍꯥꯏꯁ‌ꯦ ꯑ ꯑꯍ ꯈꯪꯗ꯭ꯔ‌ꯦꯗ ꯏꯕꯦꯝꯃ ꯒ꯭ꯌꯥꯟ ꯇꯥꯗꯦ ꯑꯁ ꯃꯤꯋꯥꯁꯤꯅꯅꯦ ꯀꯣꯛꯐꯡ ꯑꯃ ꯂꯩꯔꯦ ꯏꯕꯦꯝꯃ ꯑꯁ ꯑꯗꯒꯤ ꯍꯧꯖꯤꯛꯇꯤꯅꯦ ꯏꯁ ꯑꯦꯜ ꯄꯤ ꯗꯣ ꯐꯣꯟ ꯇꯧꯔ ꯅꯣꯡꯃꯨ ꯐꯣꯟ ꯇꯧꯔꯛꯑꯝꯕꯅꯦ ꯀꯨꯏ__
ꯎꯝ ꯑꯩ ꯉꯁꯤꯁꯨ ꯄꯥꯎ ꯐꯥꯎꯅꯩꯌꯦ ꯀꯥꯔꯤꯌꯥꯁꯤ ꯍꯥꯞꯄꯣꯅ
ꯐꯥꯎꯅꯗ꯭ꯔꯤꯕꯕꯦꯝ ꯑꯩꯗꯤ
ꯏꯕꯤ ꯃꯥꯏ ꯌꯥꯝ ꯅꯨꯡꯉꯥꯏꯇ